ꯂꯥꯛꯑꯣ
ꯇꯥꯔꯦ ꯇꯥꯔꯦ
ꯅꯨꯄꯤ ꯅꯠꯇ꯭ꯔꯣ
ꯑꯌꯦ
ꯑꯣ
ꯇꯥꯕ꯭ꯔꯥ
ꯀꯩꯗꯧ ꯔꯝꯃꯤꯟꯅꯣ ꯑꯣ
ꯉꯁꯥꯏ ꯆꯥꯛ ꯆꯥꯔꯤꯗꯣ ꯍꯧꯖꯤꯛꯐꯥꯎ ꯆꯥꯕ ꯂꯣꯏꯗ꯭ꯔꯤꯅꯦ
ꯆꯥꯛ ꯆꯥꯠ ꯆꯥꯛ ꯆꯥ
ꯆꯥꯛ ꯆꯥ ꯇꯣꯛꯇ꯭ꯔꯤ
ꯆꯥꯛ ꯆꯥ
ꯉꯁꯥꯏꯅ ꯆꯥꯔꯤꯗꯣ ꯍꯧꯖꯤꯛꯐꯥꯎ ꯆꯥꯔꯒ ꯂꯩꯕ ꯆꯥꯔꯤ
ꯉꯝꯗ꯭ꯔꯦ
ꯄꯨꯡ ꯕꯔꯣꯃꯛ ꯆꯥꯛꯇꯤ ꯇꯞ ꯇꯞ ꯆꯥꯒꯗꯕꯅꯤ ꯒ꯭ꯌꯥꯟ ꯇꯥ